ꯎꯝ ꯑꯥ ꯍꯂꯣ
ꯀꯩꯗꯧꯔꯤꯅꯣ
ꯇꯨꯝꯃꯝꯕꯅꯦ
ꯑꯣ
ꯆꯥꯛꯆꯥꯔꯕꯣ
ꯑꯩ ꯆꯥꯗ꯭ꯔꯤꯌꯦ ꯃꯩ ꯃꯨꯠꯄꯒꯤ
ꯆꯥꯔꯦ ꯑꯩꯗꯤ
ꯑꯣ ꯃꯩ ꯂꯥꯛꯄ ꯑꯃꯨꯛ ꯉꯥꯏꯕ
ꯎꯝ
ꯃꯩ ꯃꯨꯂꯦ ꯑꯍꯣꯏ ꯂꯣꯏꯔꯦ ꯑꯦꯔꯣꯟꯕ ꯑꯦꯔꯣꯟꯕ ꯑꯣꯏꯅ ꯍꯥ ꯅꯪꯗꯤ
ꯑꯜꯂꯨꯒ ꯈꯥꯃꯦꯟꯅꯦ
ꯑꯣ ꯍꯥꯎꯔꯝꯒꯅꯤ
ꯎꯝ ꯍꯥꯎꯋꯦ
ꯍꯥꯍꯥ ꯍꯥꯎꯕꯅꯦ ꯑꯗꯨꯝ ꯃꯩ ꯂꯥꯛꯄ꯭ꯔꯣ
ꯍꯣꯏ ꯂꯥꯛꯑꯦ
ꯎꯝ ꯑꯣꯖꯥ ꯑꯣꯏꯔꯤꯔꯣ
ꯑꯣꯢꯗꯦꯗ
ꯑꯣ ꯗꯤꯄꯤꯗꯣ ꯑꯣꯖꯥ ꯑꯣꯏꯕ ꯃꯥꯟꯕ
ꯇ꯭ꯔꯦꯟꯅꯤꯡ ꯇꯧꯕꯒꯤꯅꯦ
ꯑꯣ ꯀꯥꯏꯗ
ꯀꯩꯀꯣꯜꯗ
ꯍꯣ ꯍꯣꯏ
ꯈꯪꯕ꯭ꯔꯥ ꯀꯩꯀꯣꯜ
ꯈꯪꯗꯦ
ꯀꯣꯢꯔꯦꯡꯂꯩ ꯃꯅꯥꯛ
ꯎꯝ ꯎꯝ ꯑꯣꯀꯦ ꯑꯣꯀꯦ ꯐꯩꯌꯦ ꯑꯣꯖꯥ ꯑꯣꯖꯥ ꯇ꯭ꯔꯦꯅꯤꯡ ꯇꯧꯕꯗꯤ ꯐꯕꯅꯦ ꯕꯤꯑꯦꯗꯔꯥ ꯑꯦꯗꯦꯗꯔꯥ
ꯎꯝ ꯗꯥꯏꯠꯇꯣ
ꯑꯣ ꯑꯗꯣ ꯅꯪ ꯐꯥꯔꯁ ꯐꯥꯔꯁ ꯁꯦꯃꯦꯁꯇꯔ ꯐꯥꯔꯁ ꯏꯌꯔ ꯍꯥꯏꯒꯦꯔ
ꯑꯣ ꯑꯣ ꯊꯥꯗ꯭ꯔꯤ ꯏꯔꯥꯡ ꯂꯩꯕꯒꯤꯀꯣ ꯑꯃꯨꯛ ꯌꯩ ꯊꯣꯛꯈ꯭ꯔꯦ
ꯑꯣ ꯑꯗꯨ ꯑꯣꯏꯔꯝꯒꯅꯤ ꯑꯗꯨꯗꯤ ꯃꯥ ꯑꯣ ꯇꯦꯠ ꯊꯥꯕ ꯌꯥꯕꯅꯦꯕ ꯑꯗꯨ ꯐꯥꯔꯁ ꯁꯦꯃꯦꯁꯇꯔꯒꯤ ꯊꯥꯔꯗꯤ
ꯍꯣꯏ ꯊꯥꯒꯦꯅ ꯇꯧꯔꯦ ꯑꯩꯈꯣꯏꯁꯨ
ꯁꯥꯔꯇꯤꯐꯤꯀꯦꯠ ꯑꯥ ꯑꯗꯨ ꯇꯝꯕꯒꯤ ꯁꯥꯔꯇꯤꯐꯤꯀꯦꯠꯀꯨꯝꯕ ꯂꯩꯇꯕ꯭ꯔꯥ ꯍꯥꯏꯕꯗꯤ ꯐꯥꯔꯁ ꯏꯌꯥꯔꯒꯤ ꯃꯥꯔꯛꯁꯤꯠꯀꯨꯝꯕ ꯑꯣꯔ ꯐꯥꯔꯁ ꯁꯦꯃꯦꯁꯇꯔꯒꯤ ꯃꯥꯔꯛꯁꯤꯠ
ꯎꯝ ꯂꯥꯏꯇꯦ
ꯑꯥ ꯑꯗꯨ ꯂꯩꯔꯗꯤ ꯇꯦꯠ ꯊꯥꯕ ꯌꯥꯏꯑꯕ
ꯂꯩꯇ꯭ꯔꯁꯨ ꯊꯥꯕ ꯌꯥꯏ ꯍꯥꯏꯌꯦ
ꯑꯗꯣ ꯁꯥꯔꯇꯤꯐꯤꯀꯦꯠ ꯀꯩꯅꯣ ꯆꯪꯉꯦ ꯁꯥꯔꯇꯤꯐꯤꯀꯦꯠ
ꯔꯤꯗꯤꯡ ꯁꯥꯔꯇꯤꯐꯤꯀꯦꯠꯇꯣ ꯑꯣꯏꯔꯝꯒꯅꯤ
ꯑꯣ ꯔꯤꯗꯤꯡ ꯁꯔꯇꯤꯐꯤꯀꯦꯠ ꯑꯣꯏꯗꯤ ꯌꯥ ꯍꯣꯏ ꯏꯃꯥꯟꯅꯕꯤ ꯑꯃꯁꯨ ꯃꯥꯁꯦ ꯑꯦꯛꯖꯥꯝ ꯑꯦꯛꯖꯥꯝ ꯊꯥꯗꯦ ꯑꯗꯣ ꯁꯥꯔꯇꯤꯐꯤꯀꯦꯠ ꯂꯩꯇꯕꯒꯤ ꯊꯥꯕ ꯌꯥꯒꯗꯧ ꯃꯥꯟꯗꯦ ꯍꯥꯏꯌꯦ ꯑꯗꯨ ꯍꯥꯟ ꯍꯥꯟꯅꯗꯤ ꯃꯥꯅ ꯍꯥꯏ ꯎꯝ ꯍꯥꯏꯕꯁꯦ ꯔꯤꯗꯤꯡ ꯁꯥꯔꯇꯤꯐꯤꯀꯦꯠꯇꯣ ꯑꯗꯨ ꯌꯥ ꯌꯥꯏꯌꯦ ꯍꯥꯏꯌꯦꯅ ꯍꯥꯏꯕ ꯑꯗꯨ ꯉꯁꯤ ꯑꯩ ꯍꯪ ꯍꯪꯉꯒ ꯃꯥꯔꯛꯁꯤꯠꯀ ꯁꯥꯔꯇꯤꯐꯤꯀꯦꯠ ꯄꯤꯔꯝꯕ ꯑꯗꯨ ꯑꯗꯨꯗ ꯃꯥꯁꯦ ꯄ꯭ꯔꯣꯕꯖꯅꯦꯜ ꯁꯥꯔꯇꯤꯐꯤꯀꯦꯠ ꯑꯣꯏꯕ꯭ꯔꯥꯅ ꯈꯟꯕꯖꯥꯠꯅꯤ ꯑꯗꯨ ꯑꯩ ꯄꯥꯎ ꯍꯥꯏꯔꯝꯒꯦ ꯃꯉꯣꯟꯗꯁꯨ ꯌꯥꯢ ꯑꯥ ꯌꯥꯒꯗꯧ ꯃꯥꯜꯂꯦꯅ ꯕꯤ ꯑꯦꯠ ꯑ ꯕꯤ ꯑꯦꯠꯅ ꯐꯩꯌꯦꯗ ꯍꯥꯏꯕꯗꯤ ꯊꯕꯛꯁꯦ ꯌꯥꯝ ꯀꯧꯋꯦꯕꯤꯑꯦꯠꯁꯦ
ꯎꯝ
ꯑꯩꯁꯨ ꯕꯤ ꯑꯦꯠ ꯑ ꯕꯤ ꯑꯦꯠ ꯂꯣꯏꯔꯦ ꯍꯤꯟꯗꯤ ꯂꯣꯏꯔꯦ ꯇꯦꯠ ꯄꯥꯁ ꯇꯧꯔꯦ ꯉꯥꯏꯕꯅꯦ ꯔꯤꯀ꯭ꯔꯨꯏꯠꯃꯦꯟꯒꯤ
ꯑꯣ ꯑꯗꯨꯒꯤ ꯑꯦꯛꯖꯥꯝꯗꯣ
ꯑꯥꯎ
ꯌꯥꯝ ꯂꯨꯕ꯭ꯔꯥ
ꯑ ꯃꯅꯤꯄꯨꯔꯒꯤꯗꯤ ꯂꯨꯗꯦꯗ ꯇꯦꯠꯁꯦ ꯁꯤꯇꯦꯠꯗꯤ ꯂꯨꯗꯦ ꯑꯦ ꯂꯨꯋꯦ
ꯑꯁꯤꯗ ꯑꯗꯨꯝ ꯁꯦꯟꯇꯔꯗꯣ ꯇꯥꯕ꯭ꯔꯥ ꯑꯦꯖꯝ ꯁꯦꯟꯇꯔꯗꯣ
ꯑꯩ ꯑꯩꯁꯦ ꯀꯩꯅꯣ ꯇꯧꯋꯦ ꯑꯥ ꯑꯥ ꯑꯗꯨ ꯃꯇꯝꯗ ꯑꯦꯛꯖꯥꯝ ꯁꯦꯟꯇꯔ ꯄꯤꯌꯦ ꯑꯦꯄ꯭ꯂꯥꯏ ꯇꯧꯕ ꯃꯇꯝꯗ ꯑꯗꯣ ꯑꯩꯁꯦ ꯏꯝꯐꯥꯜꯗ ꯊꯝꯕꯒ ꯏꯝꯐꯥꯜꯗ ꯑꯗꯨꯝ ꯇꯥꯏꯑꯌꯦ ꯇꯤ ꯖꯤꯗ ꯃꯤ ꯑꯇꯩ ꯇꯃꯦꯡꯂꯣꯡ ꯕꯤꯁꯅꯨꯄꯨꯔ ꯇꯥꯕ ꯁꯦꯅꯥꯄꯇꯤ ꯑꯗꯨꯝ ꯇꯥꯕꯅꯤ ꯃꯤ ꯑꯇꯩꯗꯤ ꯑꯗꯨ ꯗꯤꯁꯇ꯭ꯔꯤꯛ ꯑꯇꯩꯗꯤ ꯅꯨꯡꯉꯥꯏ ꯍꯥꯏꯌꯦ ꯏꯝꯐꯥꯜ ꯏꯝꯐꯥꯜꯗ ꯅꯠꯇꯕꯀꯣ ꯕꯤꯁꯅꯨꯄꯨꯔꯒꯨꯝꯕꯁꯦ ꯇꯃꯦꯡꯂꯣꯡ ꯁꯦꯅꯥꯄꯗꯤꯒꯨꯝꯕꯁꯦ ꯊꯧꯕꯥꯜꯒꯨꯝꯕꯁꯦ ꯑꯗꯨ ꯑ ꯑꯗꯨꯗ ꯐꯪꯗꯤ ꯅꯨꯡꯉꯥꯏ ꯍꯥꯏꯌꯦ ꯑꯗꯨꯝ ꯌꯦꯡ ꯌꯦꯡꯕ ꯌꯥꯏꯑꯕ ꯍꯦꯇꯥ ꯑꯥ ꯀꯔꯤ ꯍꯥꯏꯗꯣꯏꯅꯣ ꯑꯪ ꯇꯥꯟꯅꯕ ꯌꯥꯏ ꯍꯥꯏꯌꯦ
ꯍꯣꯏ
ꯑꯗꯨꯝ ꯍꯪꯕ ꯌꯥꯏ ꯍꯥꯏꯌꯦ ꯏꯝꯐꯥꯜꯗꯗꯤ ꯌꯥꯗ ꯑꯗꯨꯒꯤ ꯀꯗꯥꯏꯗ ꯇꯥꯍꯟꯗꯣꯏꯅꯣ ꯑꯩ ꯑꯩꯁꯨ ꯊꯥꯁꯤꯔꯥꯅ ꯈꯪꯕꯅꯤ ꯄꯦꯄꯔ ꯇꯨꯁꯦ ꯄꯦꯄꯔ ꯋꯥꯟꯗꯤ ꯄꯥꯁ ꯄꯦꯄꯔ ꯇꯨꯗꯣ ꯊꯥꯁꯤꯔ ꯑꯝꯅ ꯍꯌꯦꯡ ꯇꯧꯔꯒ ꯍꯌꯦꯡ ꯍꯌꯦꯡꯁꯦ ꯂꯥꯁ ꯗꯦꯠꯅꯦ ꯑꯗꯨꯒꯤ ꯍꯌꯦꯡ ꯇꯧꯅꯤ ꯑ ꯇꯦꯠ ꯑ ꯄꯦꯄꯔ ꯋꯥꯟꯒꯤꯗꯤ ꯗꯦꯠ ꯑ ꯖꯨꯂꯥꯏ ꯑꯣꯏꯕꯅꯦ
ꯑ ꯑꯗꯨꯅꯦ
ꯎꯝ ꯅꯪꯁꯨꯍꯪꯉꯣ ꯅꯥ ꯋꯥ
ꯍꯥꯥ
ꯋꯥ ꯉꯥꯡꯉꯣ ꯍꯪꯉꯣ ꯑꯩꯉꯣꯟꯗ ꯈꯨꯝꯕꯤꯒꯦ
ꯍꯪꯕ ꯍꯩꯇ꯭ꯔꯦꯗ
ꯌꯨꯝꯗ ꯂꯩꯕ꯭ꯔꯣ ꯚꯔꯥꯗ ꯂꯩꯕ꯭ꯔꯣ
ꯚꯔꯥꯗ ꯂꯩꯌꯦ
ꯀꯅꯥ ꯀꯅꯥꯒ ꯎꯝ ꯀꯅꯥꯒ
ꯏꯃꯥꯟꯅꯕꯤꯒ ꯂꯩꯌꯦ
ꯑꯩꯁꯨ ꯕꯔꯥꯗ ꯂꯩꯌꯦ ꯕꯔꯥꯗ ꯂꯩꯌꯦ ꯑꯣꯖꯥ ꯑꯣꯏꯕꯅꯦ ꯂꯝꯁꯥꯡꯗ ꯑꯗꯣ
ꯎꯝ
ꯇꯣꯛꯈ꯭ꯔꯦ ꯋꯥꯃꯟꯕꯒꯤ ꯊꯕꯛ ꯋꯥꯕ ꯑꯦꯛꯖꯥꯝꯁꯨ ꯑꯃ ꯂꯩꯕꯀꯣ ꯑꯩꯁꯦ ꯀꯣꯝꯄꯤꯇꯤꯇꯤꯞ ꯑꯦꯛꯖꯥꯝ ꯑꯃ ꯂꯩꯕ ꯑꯣꯒꯁꯇ ꯑꯗꯨꯒꯤ ꯋꯥꯁꯨ ꯋꯥꯃꯟꯕ ꯇꯣꯛꯈ꯭ꯔꯦ ꯇꯣꯛꯑꯒ ꯑꯦꯛꯖꯝ ꯂꯣꯏꯔꯒ ꯑꯣꯖꯥ ꯑꯃ ꯊꯤꯒꯦ
ꯀꯅꯥ ꯀꯅꯥ ꯂꯩꯕꯅꯣ ꯅꯪꯗꯤ
ꯏꯌꯥꯝꯕꯒꯤ ꯃꯆꯥꯒ ꯂꯩꯌꯦ ꯍꯟꯗꯛꯇꯤ ꯏꯊꯟꯗꯅꯦ ꯃꯥ
ꯚꯔꯥꯗꯔꯣ
ꯍꯣꯏ ꯕꯔꯥꯗꯅꯦ ꯚꯔꯥꯗ ꯂꯩꯌꯦ ꯆꯛ ꯈ ꯊꯣꯡꯅꯤꯡꯉꯥꯏ ꯇꯜꯂꯦ
ꯍꯝ ꯅꯨꯄꯤ ꯊꯤꯔꯣꯗꯅ ꯑꯗꯨꯗꯤ
ꯂꯩꯇꯦ ꯁꯛꯊꯤꯕꯅꯤꯅ ꯑꯩꯗꯤ
ꯏꯁ
ꯊꯤꯕꯅꯤꯅ ꯂꯩꯇꯦ ꯅꯣꯏꯗꯧꯅ ꯐꯖ ꯐꯖꯔꯗꯤ ꯂꯩꯗꯧꯕ ꯍ ꯍ ꯁꯛ ꯐꯖꯗꯕꯅꯤꯅ ꯎꯄꯥꯏ ꯂꯩꯇ꯭ꯔꯦ ꯁꯤꯡꯒꯜ ꯑꯣꯏꯅ ꯂꯩꯒꯗꯧ ꯃꯥꯜꯂꯦ ꯄꯨꯟꯁꯤꯁꯦ
ꯏꯁ ꯊꯤꯕ ꯍꯧꯥꯔꯣꯗꯅ
ꯍ ꯍ ꯍ ꯊꯤꯔꯁꯨ ꯐꯪꯗꯦꯅꯦ
ꯆꯍꯤ ꯀꯌꯥ ꯍꯨꯔꯒꯦ ꯅꯪꯗꯤ
ꯊꯥꯔꯇꯤ ꯁꯨꯔꯦ ꯅꯪꯗꯤ
ꯇ꯭ꯋꯦꯟꯇꯤ ꯐꯥꯢꯕ
ꯑꯣ ꯑꯣ ꯇ꯭ꯋꯦꯟꯇꯤ ꯐꯥꯏꯚꯗꯤ ꯑꯁ ꯇ꯭ꯋꯦꯟꯇꯤ ꯐꯥꯏꯚ ꯌꯧꯔꯗꯤꯅꯦ ꯌꯥꯝ ꯊꯨꯅ ꯆꯠ ꯅꯦ ꯆꯍꯤꯁꯦ ꯑꯗꯨꯒ ꯊꯥꯔꯇꯤ ꯑꯃꯨꯛ ꯌꯧꯔꯗꯤ ꯃꯨꯛ ꯊꯨꯅ ꯑꯗꯨꯝ ꯆꯠꯄꯅꯦ
ꯇ꯭ꯋꯦꯟꯇꯤ ꯊ꯭ꯔꯤ ꯇ꯭ꯋꯦꯟꯇꯤ ꯐꯣꯔ ꯑꯗꯨꯋꯥꯏꯗ ꯑꯗꯨꯝ ꯂꯩꯅꯤꯡꯉꯦ ꯍꯝꯍꯝ
ꯑꯩ ꯑꯩꯁꯨꯅꯦ ꯊꯥꯔꯇꯤ ꯒ ꯌꯧꯅꯤꯡꯗꯦ ꯑꯩꯁꯦ ꯂꯥꯏꯔꯤꯛ ꯐꯖꯅ ꯇꯝꯃꯒ ꯑꯁ ꯐꯖꯅ ꯍꯣꯠꯅꯅꯤꯡ
ꯑ ꯑꯗꯨ
ꯅꯣꯏꯗꯤ ꯈꯔ ꯅꯧꯕꯅꯦꯅ ꯂꯥꯏꯔꯤꯛ ꯐꯖꯅ ꯄꯥꯔꯣ ꯐꯖꯅ ꯇꯧꯈꯥꯏꯌꯣ
ꯄꯨꯛꯅꯤꯡ ꯆꯗ꯭ꯔꯦꯅꯦ ꯑꯍꯝ
ꯎꯝ ꯂꯥꯢꯔꯤꯛ ꯄꯥꯕ ꯍꯣꯠꯅꯧꯋꯣ ꯀꯟ ꯍꯣꯠꯅꯅ ꯍꯥ ꯀꯟꯅ ꯍꯣꯠꯅꯧꯋꯣ ꯑꯗꯨꯒ ꯁꯤ ꯇꯦꯠꯗꯤ ꯈꯔ ꯂꯨꯕꯅꯦꯀꯣ ꯇꯦꯗꯤ ꯂꯥꯏꯕꯅꯦ ꯁꯤꯠꯇꯦꯠ ꯑꯩ ꯑꯃꯔꯛ ꯊꯥꯢꯌꯦ ꯄꯥꯁ ꯇꯧꯗꯦ
ꯑꯣ
ꯁꯤ ꯇꯦꯠꯗꯤ ꯃꯥꯗꯤ ꯀꯩꯅꯣꯁꯨ ꯌꯥꯎꯋꯦ ꯂꯦꯡꯒ꯭ꯋꯦꯖꯁꯦ ꯑꯦꯝ ꯑꯥꯏ ꯑꯦꯜ ꯂꯦꯡꯒ꯭ꯋꯦꯖꯁꯦ ꯏꯂꯤꯁ ꯑꯃ ꯌꯥꯎꯕꯅꯦ ꯑꯗꯨꯒ ꯁꯦꯀꯦꯟ ꯂꯦꯡꯒ꯭ꯋꯦꯁꯁꯦ ꯃꯅꯤꯄꯨꯔꯤ ꯃꯅꯤꯄꯨꯔꯤ ꯌꯥꯎꯕ ꯏꯪꯂꯤꯁ ꯄꯤꯗꯕ ꯃꯅꯤꯄꯨꯔꯤꯁꯦ ꯃꯩꯠ ꯑꯥ ꯕꯦꯡꯒꯣꯂꯤ ꯃꯌꯦꯛ ꯄꯤꯌꯦ ꯍꯤꯟꯗꯤ ꯑꯣꯔ ꯏꯪꯂꯤꯁꯁꯨ ꯌꯥꯏꯌꯦ ꯃꯩꯇꯩ ꯃꯌꯦꯛ ꯀꯩꯅꯣꯁꯨ ꯌꯥꯏꯌꯦ ꯕꯦꯡꯒꯣꯂꯤ ꯃꯌꯦꯛ ꯀꯣ ꯈꯣꯒꯗꯨ ꯑꯗꯨ ꯑꯗꯨ ꯇꯧꯋꯦ ꯑꯗꯨ ꯂꯥꯛꯄꯅꯤꯅ ꯍꯣꯏ ꯑꯗꯨꯗ ꯃꯇꯝ ꯌꯥꯝ ꯆꯠꯂꯦꯕ ꯑꯥ ꯄꯥꯕꯗꯤ ꯍꯩꯗꯤ ꯍꯩꯌꯦ ꯑꯗꯨꯕꯨ ꯌꯥꯝꯅ ꯄꯥ ꯑꯪ ꯄꯥꯔꯛꯇꯕꯅꯤꯅ ꯑꯃꯨꯛ ꯀꯥꯎꯈ꯭ꯔꯦ
ꯄꯥꯕꯁꯨ ꯍꯩꯇꯦ ꯏꯕꯁꯨ ꯍꯩꯇꯦ ꯍꯦꯍꯦꯍꯦꯍꯨꯝ ꯇꯝꯔꯛꯇꯕꯒꯤ
ꯎꯝ ꯅꯣꯏꯗꯤ ꯈꯔ ꯑꯉꯥꯡ ꯑꯣꯏꯕꯒ ꯅꯣꯏ ꯅꯣꯏ ꯃꯇꯝꯗꯗꯤ ꯇꯝ ꯇꯝꯔꯝꯃꯣꯏ ꯑꯩ ꯑꯩ ꯃꯇꯝꯗꯗꯤ ꯇꯝꯃꯦ ꯑꯗꯨꯗꯣ ꯑꯗꯨꯒꯤ ꯈꯪꯕꯅꯦ
ꯎꯝ
ꯂꯥꯏꯔꯤꯛꯇꯤ ꯈꯛꯇ ꯍꯣꯠꯅꯒꯗꯕꯅꯦ ꯃꯇꯝ ꯂꯩꯔꯤꯉꯩꯗ ꯑꯩꯗꯤ ꯊꯥꯔꯇꯤ ꯌꯧꯈ꯭ꯔꯝꯅꯤꯅ ꯍꯥ ꯄꯥꯅꯤꯡꯔꯁꯨ ꯕ꯭ꯔꯦꯟꯁꯨ ꯌꯥꯗ꯭ꯔꯦ ꯃꯦꯃꯣꯔꯤꯁꯦ ꯔꯤꯇꯥꯔꯠ ꯑꯣꯏꯈ꯭ꯔꯦ ꯈꯔ ꯑꯗꯨꯒ ꯑꯁ ꯋꯥꯢꯌꯦꯗ ꯃꯥꯁꯇꯔ ꯂꯣꯏꯕ꯭ꯔ ꯂꯣꯏꯗꯕ꯭ꯔꯥ
ꯂꯣꯏꯗ꯭ꯔꯤ ꯇꯧꯗꯦ
ꯑꯣ ꯒ꯭ꯔꯦꯖꯨꯌꯦꯁꯟꯗꯤ ꯀꯩ ꯁꯕꯖꯦꯛꯇ
ꯄꯣꯜ ꯁꯥꯏꯟꯁ
ꯎꯝ ꯇ꯭ꯔꯥꯏꯕꯦꯜꯗꯤ ꯄꯣꯜ ꯁꯥ ꯄꯣꯜ ꯁꯥꯏꯟꯁ ꯑꯗꯨꯝ ꯍꯩꯅꯕꯅꯦ
ꯍꯤꯍꯤꯍꯤꯍꯤ ꯍꯥ
ꯒꯥ ꯑꯦꯖꯨꯀꯦꯁꯟ ꯍꯤꯁꯇ꯭ꯔꯤꯒꯨꯝꯕꯁꯦ
ꯍꯥ
ꯍꯥ ꯃꯤ ꯀꯌꯥ ꯂꯩꯒꯦ
ꯑꯅꯤ ꯈꯛꯇꯅꯦ
ꯎꯝ ꯅꯃꯥꯟꯅꯕꯤꯅ ꯀꯩꯗꯧꯕ
ꯕꯥꯟꯅꯤ ꯆꯞ ꯃꯥꯟꯅꯩꯗ
ꯐꯩꯌꯦ
ꯀꯣꯂꯦꯖꯁꯨ ꯀꯥꯗ꯭ꯔꯦ ꯑꯗꯨꯝ ꯂꯩꯔꯦ ꯍꯨꯝ
ꯎꯝ ꯀꯣꯂꯦꯖꯁꯤ ꯂꯣꯏꯔꯝꯒꯅꯤꯗꯅ
ꯎꯝ ꯂꯣꯏꯗꯤ ꯂꯣꯏꯔꯦ ꯏꯖꯥꯝ ꯊꯥꯒꯗꯕꯗ
ꯎꯝ ꯑꯣ ꯀꯣꯂꯦꯖꯀꯤ ꯑꯦꯖꯝꯔꯥ
ꯑꯥꯎ
ꯑꯣ
ꯌꯨꯝꯁꯨ ꯆꯠꯅꯤꯡꯕ ꯆꯠꯄꯁꯨ ꯌꯥꯗꯕ
ꯎꯝ ꯁ ꯀꯨꯀꯤꯅ ꯐꯥꯔꯗꯤ
ꯍꯍ
ꯑꯗꯨꯒꯨꯝꯕ ꯋꯥꯔꯤꯗꯣ ꯎꯝ ꯀꯩꯅꯣꯒꯤ ꯑ ꯗꯤꯂꯦꯠ ꯁꯦ ꯄꯩꯁꯥ ꯀꯌꯥꯃꯨꯛ ꯆꯪꯒꯦ ꯋꯥꯟ ꯄꯣꯏꯟ ꯐꯥꯏꯚ ꯂꯥꯛ ꯆꯪꯕ꯭ꯔꯥ
ꯍꯥ ꯑꯦꯠꯃꯤꯁꯟꯒꯤꯗꯣ
ꯎꯝ
ꯑꯩꯠ ꯀꯦ ꯂꯧ
ꯑꯩꯠ ꯀꯦ ꯉꯥꯇꯪ ꯑꯩꯠꯇꯤ ꯅꯠꯇꯕ ꯑꯩꯠ ꯀꯦ ꯑ ꯐꯤꯁꯇꯤ
ꯐꯤꯁ ꯂꯧꯗꯦ
ꯑꯣ
ꯐꯣꯔꯝ ꯐꯤꯜꯂꯞꯗ ꯑꯗꯨꯝ ꯃꯨꯛ ꯆꯪꯕ
ꯑꯣ ꯐꯣꯔꯝ ꯐꯤꯜꯂꯞꯗ ꯀꯌꯥꯃꯨ ꯆꯪꯕꯥꯥ
ꯑꯅꯤꯒ ꯆꯥꯝꯃꯔꯤ ꯑꯣꯏꯔꯝꯒꯅꯤ
ꯑꯣ ꯑꯗꯨꯗꯤ ꯌꯥꯝ ꯆꯪꯗꯦꯀꯣ
ꯎꯝ ꯆꯪꯗꯦ
ꯑꯣ ꯄ꯭ꯔꯥꯏꯚꯦꯠꯒꯤꯁꯨ ꯑꯣꯏꯕꯀꯣ
ꯒꯣꯔꯃꯦꯟꯒꯤꯅꯤ
ꯑꯩꯌꯥ ꯑꯣ ꯗꯥꯏꯠ ꯗꯥꯏꯇꯨꯔꯥ ꯗꯥꯏꯠ ꯁꯦꯟꯇꯔꯗꯨꯔꯥ
ꯑꯣ ꯑꯣ ꯑꯣ ꯏꯝꯐꯥꯜ ꯏꯁ ꯀꯤꯗꯣ
ꯑꯣ ꯑꯣ ꯍꯣ ꯍꯣꯏ
ꯍꯝ
ꯑꯦ ꯌꯥꯏꯌꯦ ꯑꯝ ꯑꯝ ꯄ꯭ꯔꯥꯢ